ꯑꯣ
ꯍꯜꯂꯣ ꯕ꯭ꯔꯣ
ꯍꯜꯂꯣ ꯑꯧ ꯕ꯭ꯔꯗ ꯇꯥꯕ꯭ꯔꯣ
ꯍꯣꯏ ꯇꯥꯏꯑꯦ ꯐꯖꯅ ꯇꯥꯏꯑꯦ ꯀꯩꯗꯧꯔꯤꯒꯦ
ꯑꯁ ꯁꯨꯝ ꯂꯩꯔꯤꯗ ꯕ꯭ꯔꯗ ꯗꯨꯝ ꯂꯩꯔꯤ
ꯅꯨꯡꯉꯥꯏꯔꯤꯕ꯭ꯔꯣ
ꯄꯣꯊꯥꯔꯝꯃꯤ ꯑꯗꯨꯝ
ꯅꯨꯡꯉꯥꯏꯔꯤꯕ꯭ꯔꯣ
ꯇꯥꯏꯅ ꯅꯨꯡꯉꯥꯏꯇꯦ ꯍꯥꯏꯕꯗꯤ ꯇꯦꯅ ꯑꯥ
ꯆꯠꯇꯦ ꯍꯥꯏꯕꯒꯤ ꯅꯨꯡ ꯍꯥꯏꯕꯒꯤ ꯋꯥꯅꯦꯕ ꯑꯁꯦꯡꯕꯗꯤ ꯈꯪꯗꯦꯕ ꯍꯦ ꯍꯦ
ꯍꯟꯗꯛꯁꯤ ꯌꯥꯝ ꯁꯥꯏꯅꯦ ꯕ꯭ꯔꯗꯔ
ꯍꯧꯖꯤꯛꯁꯨ ꯁꯥꯕ꯭ꯔꯅꯦ
ꯍꯧꯖꯤꯛꯁꯨ ꯑꯁ ꯌꯥꯝ ꯁꯥꯏ ꯃꯄꯥꯟꯗ ꯂꯩꯌꯦ ꯑꯩꯕꯨ ꯈꯣꯏꯒꯤ ꯁꯣꯔꯣꯛꯇ ꯑꯁ ꯀꯥꯏꯗꯒꯤ ꯁꯥꯕꯅꯤꯅ ꯌꯨꯝꯗ ꯂꯩꯕ ꯉꯝꯗꯕ ꯍꯥꯏꯇꯥꯔꯦ ꯁꯥꯕꯅꯤꯅ ꯃꯄꯥꯟꯗ ꯅꯨꯡꯁꯤꯠ ꯌꯥꯝꯁꯤꯠ ꯅꯨꯡꯁꯤꯠꯁꯤ ꯑꯣ ꯏꯝꯐꯥꯜꯗ ꯂꯩꯕ꯭ꯔꯣ
ꯑꯩ ꯏꯝꯐꯥꯜꯗ ꯅꯠꯇꯦ ꯀꯥꯂꯥꯇꯣꯝꯕꯤꯗ ꯂꯩꯌꯦ
ꯑꯣ ꯑꯁ ꯑꯥꯎ ꯈꯪꯉꯦ ꯈꯪꯉꯦ
ꯁꯦꯃꯥꯏ ꯈꯔ ꯍꯦꯟꯅꯒ ꯂꯩꯕꯗꯣ
ꯑꯥ
ꯑꯁꯤꯗ ꯂꯥꯛꯈ꯭ꯔꯕꯣ
ꯑ ꯑꯩ ꯂꯥꯛꯇꯤ ꯂꯥꯛꯈ꯭ꯔꯦ ꯑꯩ ꯀꯨꯏꯔꯦ ꯂꯥꯛꯄ ꯂꯥꯛꯇꯕ ꯑ ꯍꯧꯖꯤꯛꯇꯤ ꯀꯨꯏꯔꯦ ꯂꯥꯛꯄ ꯌꯥꯗꯕꯅꯤꯅꯀꯣ
ꯑꯣ ꯑꯣ ꯑꯣ ꯂꯥꯛꯄꯨꯗꯤ ꯂꯥꯛꯑꯦꯕꯀꯣ
ꯎꯝ ꯍꯥꯟꯅ ꯂꯥꯛꯈ꯭ꯔꯦ
ꯑꯗꯨꯗ ꯂꯩꯔꯦ ꯑꯁꯤꯗꯗꯤ ꯑꯁ ꯇꯥꯕꯗꯤ ꯍꯧꯖꯤꯛꯇꯤ ꯁꯥꯗꯦ ꯌꯥꯝ ꯏꯪꯉꯦ ꯌꯥꯝ ꯂꯩꯕ ꯅꯨꯡꯉꯥꯏ ꯐ꯭ꯔꯦꯁ ꯏꯌꯥꯔ ꯅꯦꯇꯔꯀꯤ ꯅꯨꯡꯁꯤꯗꯣ
ꯑꯥ
ꯂꯥꯛꯑꯦꯕ ꯌꯥꯝ ꯅꯨꯡꯉꯥꯏꯌꯦꯕ ꯍꯧꯖꯤꯛꯁꯦ ꯅꯣꯏ ꯅꯣꯏꯗꯗꯤ ꯈ꯭ꯔꯥ ꯁꯥꯔꯝꯅꯤꯅꯦ
ꯍꯣꯏ ꯈ꯭ꯔ ꯁꯥꯏꯌꯦ ꯑꯗꯨꯗꯤ ꯎ ꯋꯥ ꯈ꯭ꯔ ꯍꯧꯕꯅꯤꯅ ꯑꯗꯨꯝ ꯅꯨꯡꯉꯥꯏꯔꯝꯒꯅꯤ ꯆꯤꯡꯗꯁꯨ ꯑꯣꯏꯔꯝꯅꯤꯅꯀꯣ
ꯑꯁ ꯌꯥꯝ ꯅꯨꯡꯉꯥꯏ ꯍꯧꯖꯤꯛꯇꯤ ꯑꯁꯤꯒꯨꯝꯕ ꯂꯩꯕ ꯃꯐꯝꯗꯣ ꯊꯤ ꯊꯤꯕ ꯂꯨꯔꯅꯤꯅꯦ ꯁꯤꯗꯗꯤ ꯌꯥꯝ ꯂꯩꯕ ꯅꯨꯡꯉꯥꯏꯌꯦ
ꯑꯥꯎ
ꯆꯥꯛ ꯆꯥꯔꯕꯣꯅ
ꯆꯥꯗ꯭ꯔꯤꯗ ꯕ꯭ꯔꯗꯔ ꯆꯥꯛ ꯀꯅꯣ ꯇꯧꯔꯤ ꯊꯣꯡꯉꯤ ꯆꯥꯗꯤ ꯆꯥꯗꯤ ꯑꯩꯅ ꯊꯣꯡꯗꯦ ꯏꯃꯥꯅ ꯏꯃꯥꯅ ꯊꯣꯡꯉꯤ
ꯀ꯭ꯔꯤ ꯃꯊꯦꯜ ꯃꯊꯦꯜ ꯆꯥꯕꯅꯣ ꯅꯣꯏ ꯍꯟꯗꯛ
ꯑ ꯍꯟꯗꯛꯇꯤ ꯀꯥꯡꯁꯣꯏꯒꯨꯝꯕ ꯀꯣ ꯑꯗꯨꯒ ꯁꯧꯒ꯭ꯔꯤꯒꯨꯝꯕ ꯁꯤ ꯆꯥꯏ ꯁꯥꯕꯅꯤꯅꯀꯣ ꯀꯔꯤꯒꯨꯝꯕꯁꯤꯅ ꯑ ꯁꯥꯕꯅꯤꯅ ꯑꯆꯝꯕꯒꯨꯝꯕ ꯆꯥꯕꯁꯤ ꯅꯨꯡꯉꯥꯏ
ꯑꯣ ꯑꯆꯥ ꯑꯆꯥ ꯆ ꯕ꯭ꯔꯗꯔꯁꯦ ꯐꯣꯟꯒꯨꯝꯕ ꯑꯩ ꯐꯣꯟ ꯅꯠꯇꯦ ꯐꯣꯟꯗꯒꯤ ꯑꯁꯤ ꯁ꯭ꯄꯣꯔꯠꯀꯤꯗꯣ ꯐꯤꯐꯥꯜꯗꯣ ꯌꯦꯡꯕ꯭ꯔꯣ
ꯌꯦꯡꯉꯦ ꯐꯤꯐꯥ ꯌꯦꯡꯉꯦ
ꯌꯦꯡꯕ ꯅꯨꯡꯉꯥꯏꯕ꯭ꯔꯣ ꯀꯃꯥꯏ ꯇꯧꯔꯤꯒꯦ
ꯑꯗꯨꯝ ꯑꯗꯨꯝ ꯌꯦꯡꯕꯕꯨꯗꯤ ꯈꯔ ꯅꯨꯡꯉꯥꯏ ꯑꯗꯣ ꯅꯨꯡꯇꯤꯒꯤꯗꯤ ꯌꯦꯡꯗꯦ ꯑꯗꯨꯝ ꯀꯩꯅꯣꯒꯨꯝꯕ ꯑꯥꯔꯖꯦꯟꯇꯤꯅꯥ ꯁꯥꯟꯅꯔꯀꯥꯟꯗ ꯑꯗꯩ ꯕ꯭ꯔꯥꯖꯤꯜꯒꯨꯝꯕ ꯑꯣ ꯑꯁꯨꯝ ꯑꯗꯩ ꯖꯔꯃꯅꯤꯒꯨꯝꯕ ꯑꯗꯩ ꯖꯔꯃꯅꯤꯒꯨꯝꯕ ꯈꯔ ꯁꯥꯟꯅꯔ ꯀꯥꯟꯗ ꯌꯦꯡꯉꯦ
ꯑꯣ ꯑꯆꯥ ꯅꯪꯒꯤ ꯁꯞꯄꯣꯔꯇꯔꯗꯤ ꯂꯩꯔꯝꯅꯤꯅꯦ ꯑꯃꯗꯤ
ꯑꯥꯎ ꯂꯩꯌꯦ
ꯍꯥꯢꯗꯣꯛꯄ ꯌꯥꯕ꯭ꯔꯣ
ꯌꯥꯏꯌꯦ ꯌꯥꯏꯌꯦ ꯑꯥꯔꯖꯦꯟꯇꯤꯅꯥ ꯁꯞꯄꯣꯔꯠ ꯇꯧꯋꯦ ꯕ꯭ꯔꯗꯔ
ꯑꯔꯖꯦꯟꯇꯤꯅꯥ
ꯑꯥ
ꯂꯥꯁ ꯋꯥ꯭ꯔꯜꯗ ꯀꯞꯁꯨ ꯉꯝꯕ ꯄꯥꯔꯇꯤꯅꯤꯅꯦ ꯑꯗꯨꯗꯤ ꯅꯪ ꯁꯞꯄꯣ꯭ꯔꯠ
ꯑꯥ ꯑꯥ ꯕꯗ꯭ꯔꯗꯤ ꯀꯩꯗ ꯁꯞꯄꯣ꯭ꯔꯠ ꯇꯧꯒꯦ
ꯑꯩꯗꯤ ꯐ꯭ꯔꯥꯟꯁꯇ
ꯑꯣ ꯀꯩꯁꯨ ꯀꯥꯏꯗꯦꯗ ꯐ꯭ꯔꯥꯟꯁꯁꯨ ꯇꯤꯝ ꯐꯖꯕꯅꯦ
ꯁꯥꯟꯅꯕ ꯃꯦꯠꯁꯇꯣ ꯌꯦꯡꯕ꯭ꯔ ꯅꯪ
ꯑꯥ ꯌꯦꯡꯉꯦ
ꯌꯦ ꯃꯣꯏꯒꯤꯁꯨ ꯌꯦꯡꯕꯗꯤ ꯅꯨꯡꯉꯥꯏꯅꯦꯀꯣ
ꯑꯧ ꯅꯨꯡꯉꯥꯏ ꯐꯖꯩꯕ ꯇꯤꯝ ꯐꯖꯩꯌꯦꯕ
ꯎꯝ ꯍꯣꯏ ꯁꯤ ꯑꯥꯔꯖꯦꯟꯇꯤꯅꯥ ꯈꯣꯏꯒꯤꯁꯨ ꯌꯦꯡꯕ ꯅꯨꯡꯉꯥꯏ
ꯎꯝ ꯑꯗꯩ ꯐ꯭ꯔꯥꯟꯁ ꯐꯖꯩ ꯑꯗꯩ ꯖ꯭ꯔꯃꯅꯤ ꯐꯖꯩ ꯕ꯭ꯔꯥꯖꯤꯜ ꯐꯖꯩ ꯀꯣ ꯑꯥꯔꯖꯦꯟꯇꯤꯅꯥꯁꯨ ꯐꯖꯩ ꯑꯗꯒꯤ ꯁ꯭ꯄꯦꯟꯁꯨ ꯑꯗꯨꯝ ꯌꯦꯡꯕ ꯌꯥꯏ
ꯁ꯭ꯄꯤꯟ ꯁ꯭ꯄꯤꯟꯖꯨ ꯌꯥꯏꯅꯦ ꯃꯣꯏꯖꯦ ꯕꯣꯜꯗꯤ ꯐꯖꯅ ꯄꯥꯏ ꯄꯥꯏꯅꯦ
ꯑꯧ ꯑꯗꯒꯤ ꯖꯔ ꯖꯔ ꯀꯩꯅꯣꯁꯨ ꯖꯄꯥꯟꯁꯨ ꯑꯗꯨꯝ ꯌꯦꯡ ꯌꯦꯡꯕꯗꯤ ꯌꯥꯕꯅꯦ
ꯌꯥꯕꯅꯤ ꯍꯣꯏ ꯌꯥꯕ ꯌꯦꯡꯕ ꯅꯨꯡ ꯅꯨꯡꯉꯥꯏ ꯃꯣꯏꯁꯨ ꯌꯥꯏ
ꯑꯥ ꯎꯝ ꯑꯍꯩꯕꯁꯨꯦ ꯑꯗꯨꯝ ꯌꯥꯎꯋꯦꯕ
ꯃꯥꯅꯦ ꯃꯥꯅꯦ
ꯎꯝ
ꯃꯤ ꯈꯔꯒꯤꯗꯤ ꯌꯦꯡꯕ ꯌꯥꯗꯕ ꯃꯦ꯭ꯠꯁꯁꯨ ꯈꯔ ꯂꯩꯌꯦꯅꯦ
ꯑꯥ ꯍꯣꯏ ꯌꯦꯡꯅꯤꯡ ꯌꯥꯝ ꯌꯥꯝꯅ ꯁꯨꯝ ꯀꯩꯅꯣ ꯁꯨꯝ ꯇꯤꯝꯖꯦ ꯑꯔꯤꯡꯕ ꯇꯥꯔꯀꯥꯟꯗ ꯁꯨꯝ ꯅꯨꯡꯉꯥꯏꯕꯒꯤ ꯋꯥꯅꯦꯕ ꯑꯗꯣ
ꯃꯥꯅꯤ ꯃꯥꯅꯤ ꯍꯣꯏ ꯈꯔ ꯃꯥꯟꯅꯕ ꯐꯖꯗꯕ ꯃꯦ꯭ꯠꯁꯀꯤꯗꯤ ꯑꯁ ꯌꯦꯡꯕ ꯌꯥꯝ ꯕꯣꯔꯤꯡ ꯆꯨꯌꯦꯀꯣ
ꯑꯗꯒꯤ ꯁꯨꯝ ꯌꯦꯡꯕ ꯑꯥꯔꯖꯦꯟꯇꯤꯅꯥꯒꯨꯝꯕ ꯄꯣꯔꯇꯨꯒꯜꯒꯨꯝꯕꯒ ꯇꯥꯔꯛꯑꯀꯥꯟꯗ ꯁꯨꯝ ꯅꯨꯡꯉꯥꯏꯕꯩ ꯋꯥꯅꯦꯕ ꯐ꯭ꯔꯥꯟꯁ ꯀ ꯇꯥꯕꯒꯨꯝꯕ ꯖ꯭ꯔꯃꯅꯤꯒꯨꯝꯕ ꯇꯥꯒꯨꯝꯕ ꯁꯨꯝ ꯇꯤꯝ ꯐꯖ ꯐꯖꯕꯖꯦ ꯃꯦ꯭ꯠꯁ ꯇꯥꯔꯛꯀꯥꯟꯗ ꯑꯗꯨꯝ ꯅꯨꯡꯉꯥꯏ ꯍꯥꯏꯕꯒꯤ ꯋꯥꯅꯦꯕ ꯌꯦꯡꯕꯗꯀꯣ
ꯎꯝ
ꯑꯗꯣ ꯇꯤꯝ ꯐꯖꯗ꯭ꯔꯔꯤ ꯌꯦꯡꯅꯤꯡꯗꯦꯗ
ꯃꯥꯅꯤ ꯃꯥꯅꯤ ꯀꯕꯤꯛ ꯀꯔꯤ ꯊꯕꯛ ꯇꯧꯔꯤꯅꯣ ꯕ꯭ꯔꯥꯗ꯭ꯔꯁꯦ
ꯑꯣꯖꯥ ꯑꯣꯏꯔꯤ ꯕ꯭ꯔꯥꯗꯔ ꯑꯣꯖꯥ ꯃꯆꯥ ꯑꯃ ꯑꯥ
ꯍꯥꯏ ꯁ꯭ꯀꯨꯜꯒꯤꯔꯣ ꯀꯣꯂꯦꯖꯀꯤꯔꯣ ꯑꯦꯂꯕꯦꯟꯍꯣꯏꯒꯤꯔꯣ
ꯑꯣ ꯀꯩꯅꯣꯅꯤ ꯁ꯭ꯀꯨꯜꯒꯤꯅꯤ ꯍꯥꯏ ꯍꯥꯏ ꯍꯥꯏꯁꯀ꯭ꯨꯜ ꯍꯥꯏꯌꯥꯔꯁꯦꯀꯦꯟꯗꯔꯤꯒꯤ
ꯀꯥꯏ ꯁ꯭ꯀꯨꯜꯅꯣꯅꯦ ꯍꯜꯂꯣ ꯍꯜꯂꯣ ꯇꯥꯕ꯭ꯔꯣ